ꯍꯂ‌ꯣ
ꯇꯥꯏ ꯇꯥꯏꯔ ꯑ ꯆꯔꯦ ꯆꯔꯦ ꯅꯣꯏꯗꯤ
ꯅꯨꯡꯉꯥꯏꯔꯤꯕꯣ ꯎꯗꯕ ꯀꯨꯏꯔꯦꯅꯦ
ꯀꯨꯏꯔꯦ ꯍꯣꯏ ꯁꯥꯔꯦ ꯑꯁꯤꯗꯤ ꯆꯝꯊꯣꯡ ꯑꯣꯏꯅ ꯇꯧꯔꯨꯏ ꯍꯋꯥꯏ ꯆꯝꯐꯨꯠꯒ ꯀꯩꯅꯣ ꯉꯔꯥꯡꯒꯤ ꯑꯣꯛꯁꯥ ꯑꯇꯥꯎꯕꯒ ꯃꯤꯁꯅ ꯑꯗꯨꯝ ꯆ ꯑꯩ ꯉꯁꯤꯕꯨꯗꯤ ꯎꯝ ꯍꯋꯥꯏ ꯍꯥꯏꯕ ꯇꯥꯔꯦ
ꯑꯁ ꯑꯣꯛꯁꯥꯁ ꯀꯥꯏꯗꯒꯤ ꯂꯧꯔꯤꯅꯣ
ꯀꯩꯅꯣꯅꯦ ꯀꯩꯅꯣꯗ ꯑꯩꯈꯣꯏ ꯉꯔꯥꯡ ꯊꯕꯛ ꯆꯠꯄꯗꯣ
ꯎꯝ
ꯁꯔ ꯆꯪꯒ ꯆꯠꯃꯤꯟꯅꯕꯗꯣ ꯑꯗꯨ ꯃꯐꯝꯗꯒꯤ ꯃꯣꯏ ꯆꯦꯆꯦꯟꯅ ꯄꯤꯔꯛꯄꯒꯤꯅꯦ ꯈꯤꯇꯪ ꯑꯦ ꯗꯨꯀꯥꯟꯒꯤ ꯄꯣꯠꯇꯤ ꯍꯟꯗꯛꯁꯤ ꯑꯗꯨꯒ ꯀꯨꯝꯁꯤ ꯂꯧꯗ꯭ꯔꯦ
ꯑ
ꯆꯥꯕ ꯅꯨꯡꯉꯥꯏꯇꯅ ꯑꯥꯗꯒꯤ ꯃꯣꯏꯅ ꯄꯤꯔꯛꯄꯅꯦ
ꯌꯥꯏ ꯌꯥꯏ ꯌꯥꯏ ꯄꯨꯡ ꯀꯌꯥꯗ ꯆꯠꯀꯦ ꯍꯥꯏꯅꯣ ꯅꯪꯕꯣ
ꯄꯨꯡ ꯑꯍꯨꯝꯋꯥꯏꯗ ꯆꯠꯄꯅ ꯐꯗꯧ ꯃꯥꯜꯂꯦꯅ ꯈꯂꯦ ꯉꯟꯅ ꯆꯠꯂꯁꯨ ꯇꯜꯂꯦꯕꯀꯣ ꯆꯪꯂꯪꯂꯁꯨ ꯊꯛꯄ ꯌꯥꯝꯃꯦꯕ ꯑꯥꯗ ꯏꯚꯤꯅꯤꯡ ꯗ꯭ꯌꯨꯇꯤ ꯀꯔꯤ ꯗ꯭ꯌꯨꯇꯤ ꯑꯁ ꯌꯥꯝ ꯇꯟꯕꯖꯥꯠꯅꯤ
ꯎꯝ ꯑꯗꯨ ꯑꯣꯏꯔꯗꯤ ꯍꯣꯔꯦꯟ ꯁꯝꯈꯛ ꯅꯪꯒꯅꯤꯅ
ꯍꯣꯏ ꯅꯪꯕꯨꯗꯤ ꯅꯪꯒꯅꯤ ꯑꯣ ꯅꯪ ꯉꯔꯥꯡ ꯀꯛꯇ꯭ꯔꯦꯀꯣ
ꯑꯩ ꯉꯔꯥꯡ ꯀꯛꯇꯦꯗ ꯈꯤꯇꯪꯅꯤꯗ ꯃꯈꯥ ꯃꯈꯥꯗ
ꯍꯣꯏ ꯀꯩꯅꯣꯗ ꯍꯥꯏꯔꯛꯑꯣ ꯑ ꯍꯣꯏ ꯂꯥꯛꯄꯗꯤ ꯂꯥꯛꯀꯦ ꯐꯅꯤ ꯉꯥꯛ ꯂꯩꯔꯒ ꯒꯪꯊꯣꯟꯗ ꯍꯥꯏꯔꯛꯎ
ꯃꯥ ꯈꯔ ꯍꯩꯇꯦ ꯍꯥꯏꯕꯒꯨꯝ ꯇꯧꯕ
ꯍꯩꯕꯅꯤꯗ ꯍꯩꯇꯕꯁꯦ ꯑꯩꯅꯦ ꯑꯗꯤꯌꯦꯦꯝ ꯍꯥꯏꯩꯕꯅꯦ
ꯀꯀ ꯍꯌꯦꯡ ꯀ
ꯑꯅꯧ ꯍꯥꯞꯄ ꯑꯣꯖꯥꯗꯨ ꯀꯧꯔꯨꯅꯦ ꯃꯥꯗꯤ ꯄꯨ꯭ꯔꯨꯅꯦ
ꯀꯅ ꯑꯕ
ꯑꯁꯤ ꯂꯩꯕ ꯑꯅꯧ ꯍꯥꯞꯄ ꯑꯣꯖꯥꯗꯨ ꯑꯩꯈꯣꯏ ꯃꯤ ꯃꯤꯌꯥꯝꯒꯤ ꯃꯤ ꯃꯌꯥꯝꯒꯤ ꯏꯌꯥꯝꯕꯗꯣ ꯑꯗꯁꯨ ꯄ꯭ꯔꯣ ꯑꯣꯏꯔꯝꯉꯅꯤꯗ
ꯑꯥ ꯄ꯭ꯔꯣꯔꯥ ꯑꯩꯗꯤ ꯈꯪꯗꯕ ꯑꯥ ꯉꯟꯇꯥꯅ ꯆꯥꯛ ꯆꯥꯏꯅꯦ ꯅꯣꯏꯁꯦ ꯑꯃꯗꯨ ꯂꯥꯛꯇ꯭ꯔꯤꯕꯣ
ꯎꯝ
ꯉꯔꯥꯡꯁꯨ ꯀꯩꯅꯣ ꯆꯠꯂꯦ ꯑꯁ ꯐꯤꯁꯨ ꯁꯨꯅꯤꯡꯉꯥꯏ ꯂꯩ ꯇꯜꯂꯦ ꯑꯥ ꯁ꯭ꯀꯨꯜꯗ ꯄꯨꯁꯤꯟꯁꯤꯔ ꯈꯪꯗꯦ ꯄꯨꯡ ꯇꯔꯥꯗꯤ ꯌꯁꯜꯂꯑꯦ ꯉꯁꯤ ꯑꯃꯨꯛ ꯆꯪꯂꯒ ꯉꯁꯤ ꯆꯪꯂꯒ ꯍꯌꯦꯡ ꯑꯃꯨꯛ ꯊꯣꯛꯄ ꯇꯥꯔꯅꯤ
ꯉꯁꯤ ꯆꯪꯗꯕꯗꯤ ꯌꯥꯗꯕ꯭ꯔꯣ ꯍꯥꯏꯁꯤꯕꯨ ꯍꯌꯦꯡ ꯑꯃꯨꯛ ꯊꯣꯛꯀꯗꯧꯕꯅꯤꯅ ꯕꯔꯥ ꯇꯤꯡ ꯒꯗꯧꯕꯗꯣ
ꯕꯔꯥꯕꯨꯗꯤ ꯈꯔ ꯇꯤꯡꯒꯅꯤ ꯑꯗꯨ ꯑꯣꯏꯔꯁꯨ ꯑꯩꯁꯦ ꯔꯨꯝ ꯋꯥꯟꯒꯤꯁꯤ ꯀ꯭ꯂꯥꯁ ꯐꯣꯔꯇꯒꯤ ꯀ꯭ꯂꯥꯁ ꯑꯩꯠ ꯐꯥꯎ ꯑꯩꯅ ꯄꯥꯏꯔꯕꯅꯤꯅ ꯃꯣꯏꯒꯤ ꯍꯣꯝ ꯑꯦꯁꯥꯏꯟꯃꯦꯟ ꯀꯩꯀꯩꯅꯣꯗꯣ ꯑꯩꯉꯣꯟ ꯂꯩ ꯑꯗꯨꯅ ꯍꯥꯟꯅ ꯉꯟꯅ ꯆꯪꯗꯕ ꯌꯥꯗꯕ ꯉꯟꯅ ꯆꯪꯉꯒ ꯃꯣꯏ ꯅꯥꯛꯄꯁꯤꯡꯗꯣ ꯑꯗꯨꯝ ꯌꯦꯟꯊꯣꯛꯀꯗꯧꯕ ꯍꯌꯦꯡ ꯂꯥꯛꯄ ꯃꯤꯁꯤꯡꯅ ꯃꯣꯏ ꯃꯤꯁꯇ ꯁꯤꯟꯅꯔꯒ ꯑꯩꯕꯨꯗꯤ ꯑꯩꯒ ꯄꯨꯡ ꯇꯔꯨꯛ ꯑꯗꯨꯏꯗ ꯆꯠ ꯆꯊꯣꯛꯂꯅꯤꯕ ꯂꯦꯝꯍꯧꯕꯁꯤꯡꯅ ꯃꯣꯏ ꯃꯤꯁꯇꯔ ꯁꯍꯔꯗꯔ ꯄꯤꯔꯝꯂꯒ ꯑꯩꯅ ꯁꯣꯝꯗ ꯂꯥꯛꯀꯗꯧꯕ ꯉꯁꯤꯕꯨꯗꯤ ꯁꯟꯗꯦ ꯉꯁꯤ ꯁꯟꯗꯦꯅꯤꯅ ꯃꯤ ꯈꯔꯗꯤ ꯂꯥꯛꯑꯅꯦꯕ ꯈꯔ ꯀꯥꯡꯕꯨꯅ ꯍꯌꯦꯡ ꯂꯥꯛꯑꯅꯤ ꯑꯌꯥꯝꯕꯁꯤꯡ ꯉꯥꯁꯤ ꯑꯩꯅ ꯑꯗꯨꯝ ꯆꯪꯂꯪꯂꯛꯑꯅꯤ ꯑꯗꯨ ꯑꯣꯏꯔꯕꯅꯤꯅ
ꯅꯥꯏ ꯑꯁꯤꯗꯒꯤ ꯆꯠꯂꯗꯤ ꯚꯔꯥ ꯀꯌꯥ ꯂꯧꯒꯦ
ꯆꯥꯃꯟ ꯂꯧꯋꯦ ꯆꯝꯃ ꯑꯥ ꯐꯥꯎ ꯑꯩꯈꯣꯏ ꯁ꯭ꯀꯨꯜ ꯐꯥꯎ ꯆꯅꯤꯗꯤ ꯍꯥꯏ ꯎ ꯆꯍꯨꯝ ꯀꯝꯄꯜꯁꯅꯤ ꯑꯇꯣꯞ ꯕꯔꯥ ꯀꯔꯤ ꯕꯔꯥ ꯍꯥꯏꯔꯗꯤ ꯑꯗꯨꯝ ꯆꯍꯨꯝ ꯍꯥꯏꯕ ꯇꯥꯔꯦ ꯆꯍꯨꯝ ꯑꯗꯨꯝ ꯇꯤꯡꯕ ꯇꯥꯔꯦ ꯀꯩꯥꯏ ꯂꯩꯇꯦ ꯃꯤꯒꯤ ꯃꯈꯥꯗ ꯊꯕꯛ ꯁꯨꯕ ꯍꯥꯏꯕꯁꯦ ꯑꯁꯤꯅꯤ ꯑꯩꯈꯣꯏꯒꯤ ꯈꯨꯠꯁꯤ ꯇꯧꯕ ꯌꯥꯗꯦꯗꯣ ꯃꯤ ꯑꯃꯥꯒꯤ ꯃꯈꯥ
ꯌꯨꯝꯗ ꯆꯠꯂꯁꯤꯔꯅ ꯈꯜꯂꯤꯅꯦ ꯅꯅꯥꯎꯅꯄꯥ ꯂꯥꯛꯑꯗꯤ ꯑꯩꯗꯤ
ꯎꯝ
ꯌꯨꯝꯗ ꯔꯦꯜꯋꯦꯒꯤ ꯊꯕꯛ ꯇꯧꯔꯁꯤꯔꯥꯅ ꯈꯟꯕ
ꯎꯝ
ꯀꯅꯥ
ꯎꯝ ꯑꯩꯉꯣꯟꯗ ꯐꯣꯟ ꯂꯥꯛꯄꯗꯣ ꯑꯁꯣꯝꯗ ꯇꯥꯕ꯭ꯔꯥ ꯍꯥꯏꯅꯤ
ꯍꯣꯏ ꯇꯥꯏꯌꯦ ꯇꯥꯏꯌꯦ
ꯎꯝ
ꯃꯥꯏꯐꯥꯎ ꯇꯥꯗ꯭ꯔꯤ ꯑꯩꯗꯤ
ꯑꯣ ꯍꯣꯍꯣ ꯑꯗꯨꯗꯤ ꯆꯥꯛ ꯆꯥꯗ꯭ꯔꯤꯅꯦ
ꯆꯥꯗ꯭ꯔꯤꯗ
ꯑꯣ ꯊꯣꯡꯕꯨꯗꯤ ꯀꯃꯥꯏꯅ ꯇꯧꯒꯦ ꯁꯤꯗ ꯂꯥꯛꯑꯣ ꯁꯤꯗ ꯆꯆꯥꯥꯛ ꯌꯦꯟꯁꯥꯡ ꯌꯥꯝ ꯂꯩꯔꯤꯁꯤꯗꯤ
ꯁꯤꯗ ꯑꯁꯤꯗ ꯂꯩꯌꯦ ꯆꯥꯛ ꯌꯦꯟꯁꯥꯡ ꯍꯥꯎꯕ ꯊꯔꯣꯏ ꯊꯔꯣꯏ ꯆꯥꯒꯦꯅ ꯇꯧꯔꯤ
ꯑꯣ ꯑꯩ ꯊꯥꯔꯣꯏꯁꯨ ꯑꯗꯨꯝ ꯍꯥꯎꯗꯤ ꯍꯥꯎꯕꯅꯤ ꯊꯣꯡꯕ ꯇꯜꯁꯦ ꯑꯩꯈꯣꯏ ꯔꯣꯝꯗ ꯂꯥꯛꯑꯣ
ꯅꯍꯥꯟ ꯅꯍꯥꯟꯒꯤꯗꯣ ꯍꯥꯎꯕ꯭ꯔꯣ ꯊꯣꯔꯣꯏꯗꯣ
ꯎꯝ ꯍꯥꯎꯋꯦ ꯅꯨꯃꯤꯠ ꯑꯃꯒ ꯑꯍꯤꯡ ꯑꯃ ꯇꯤꯡ ꯇꯤꯡꯡꯂꯒ
ꯎꯝ ꯃꯁꯥ ꯀꯃꯥꯏꯅ ꯇꯧꯒꯦ ꯃꯁꯥ ꯐꯕ꯭ꯔꯕ ꯃꯁꯥ ꯃꯁꯥ ꯀꯪꯗꯕ꯭ꯔꯕ
ꯆꯥꯕꯨꯗꯤ ꯑꯗꯨꯝ ꯀꯪꯉꯦ ꯑꯗꯨꯕꯨ ꯑꯗꯨꯝ ꯆꯥꯕꯗ ꯅꯨꯡꯉꯥꯏꯔꯦ ꯀꯩꯅꯣꯗ ꯃꯅꯨꯡꯗ ꯃꯆꯥ ꯃꯆꯥ ꯄꯣꯛꯄꯗꯣ ꯑꯗꯨꯒꯨꯝꯕꯗꯤ ꯂꯩꯇ꯭ꯔꯦ ꯊꯦꯡꯅꯗ꯭ꯔꯦ ꯑꯗꯨ ꯃꯇꯝ ꯃꯇꯝ ꯑꯣꯏꯗꯕ ꯖꯥꯔ ꯑꯗꯨꯕꯨꯗꯤ ꯈꯪꯗꯦ ꯍꯥꯎꯋꯦ ꯊꯥꯎ ꯈꯔ ꯉꯧꯔꯒ ꯑꯂꯨ ꯈꯔ ꯍꯥꯞꯂꯒ ꯈꯥꯃꯦꯟ ꯈꯔ ꯈꯥꯃꯦꯟ ꯑꯁꯦꯝꯕꯗꯨ ꯊꯝꯂꯒ ꯍꯥꯞꯂꯒ ꯑꯗꯨꯝ ꯉꯧꯕꯗꯣ ꯁꯥꯎꯋꯦ
ꯑꯥꯎ ꯍ ꯐ ꯂꯍꯧꯔꯗꯤꯀꯣ ꯑꯂꯨ ꯈꯔ ꯊꯥꯛꯑꯒ ꯍꯥꯎꯕꯅꯤ ꯏꯔꯣꯟꯝꯕꯁꯨ ꯍꯥꯎꯋꯤ ꯑꯗꯨ ꯑꯣꯏꯔꯁꯨ ꯄꯥꯝꯃꯨꯗ
ꯑꯩ ꯑꯔꯨꯝꯕꯁꯦ ꯍꯥꯎꯋꯦ ꯍꯥꯏꯥꯎꯕꯗꯤ ꯑꯔꯨꯝꯕꯗꯨꯗꯤ ꯆꯥ ꯐꯠꯇ꯭ꯔꯦ ꯊꯣꯡꯉꯒ ꯆꯥꯕꯅꯦ
ꯎꯝ ꯉꯔꯥꯡ ꯅꯨꯡꯗꯥꯡ ꯐꯣꯟ ꯇꯧꯔꯛꯇ꯭ꯔꯣ ꯑꯂꯨꯡꯗꯣ
ꯐꯣꯟ ꯇꯧꯋꯦ ꯑꯩꯁꯨ
ꯃꯥ ꯊꯦꯡꯅ ꯀꯩꯅꯣ ꯇꯧꯔꯛꯄꯗꯨꯗ ꯑꯩ ꯑꯁ ꯑꯩꯁꯨ ꯇꯨꯝꯈ꯭ꯔꯕ
ꯎꯝ
ꯎꯝ
ꯃꯤ ꯑꯅꯤ ꯑꯍꯨꯝ ꯃꯣꯏꯗꯤ ꯑꯗꯨꯝ ꯇꯧꯋꯦ ꯑꯗꯨꯪꯁꯨ ꯉꯥꯛꯇꯪꯗꯤ ꯇꯧꯋꯦ ꯑꯣ ꯅꯪ ꯉꯔꯥꯡ ꯐꯣꯟ ꯄꯥꯏꯈꯠꯇ꯭ꯔꯦꯀꯣ ꯑꯩ ꯇꯧꯔꯛꯄꯗꯣ
ꯈꯪꯗꯦ
ꯑ ꯑꯝ ꯈꯪꯍꯧꯗꯧ ꯃꯥꯜꯂꯦ ꯑꯩ ꯇꯧꯔꯁꯨ ꯇꯧꯕꯒꯨꯝ ꯇꯧꯈꯤꯗꯏꯅꯦ ꯄꯨꯡ ꯅꯤꯄꯥꯜ ꯃꯥꯄꯜ ꯃꯥꯄꯜ ꯃꯈꯥꯏ ꯍꯩ ꯑꯣꯏꯔꯝꯅꯦ ꯇꯔꯥꯗꯔ ꯑꯩꯁꯨ ꯑꯃꯨꯛ ꯀꯥꯎꯔꯦ ꯑꯩꯒꯤ ꯃꯤꯁ ꯀꯣꯜ ꯂꯩꯔꯝꯗ꯭ꯔꯣ
ꯎꯝ ꯍꯥ
ꯎ
ꯑꯁ ꯅꯪꯒꯤ ꯈꯣꯟꯖꯦꯜꯁꯦ ꯇꯞꯅ ꯇꯥꯏ ꯄꯤꯛꯅ ꯇꯥꯏ
ꯑꯣ ꯁꯦꯡꯅ ꯇꯥꯗꯦ ꯀꯩꯅꯣꯅ ꯑꯣꯏꯔꯝꯃꯅꯤ ꯑꯗꯨꯗꯤ ꯑꯣ ꯍꯧꯖꯤꯛꯇꯤ ꯇꯥꯏ ꯇꯥꯏ ꯁꯦꯡꯅ ꯇꯥꯏ
ꯍꯜꯂꯣ
ꯑ ꯇꯥꯏ ꯇꯥꯏ ꯀ ꯀꯩꯅꯣꯅ ꯑꯣꯏꯔꯝꯒꯅꯤ ꯇꯥꯔꯦꯀꯣ ꯑꯣ ꯑꯣ ꯍꯅꯦ ꯍꯅꯦ ꯅꯨꯡꯁꯥꯥꯁ ꯊꯣꯛꯂꯛꯇꯦ ꯅꯣꯡ ꯆꯨꯋꯒꯤ ꯇꯧꯔꯤꯅꯦ ꯑꯁ ꯑꯥꯠ ꯔꯣꯝꯗꯗꯤ ꯅꯨꯡꯋꯥꯡꯁꯤ ꯌꯥꯝ ꯃꯪꯉꯦ
ꯇꯥꯔꯦ ꯐꯖꯅ ꯇꯥꯔꯦ ꯆꯠꯂꯗꯤ ꯑꯃꯨꯛ ꯂꯥꯛꯑꯒ ꯆꯠꯗꯤ
ꯑ ꯑꯥ ꯁꯇꯤ ꯑꯃ ꯂꯩꯔꯔꯣꯏ ꯍꯥꯔꯚꯦꯁꯇꯤꯡ ꯍꯣꯂꯤꯗꯦ ꯇꯤꯡ ꯉꯥꯏꯔꯦ ꯑꯗꯨꯁꯨ ꯍꯞꯇꯥ ꯑꯃꯈꯛꯇꯅꯦ ꯄꯤꯗꯣꯏꯁꯦ ꯑꯥ
ꯎꯝ
ꯑꯩꯈꯣꯏꯒꯤ ꯁꯨꯇꯤ ꯑꯁꯤ ꯌꯥꯝ ꯂꯤꯛꯏꯅꯦ
ꯑꯁ ꯅꯨꯡꯉꯥꯏꯇꯦꯅꯦ ꯑꯗꯨꯗꯤ ꯗꯤꯁꯦꯝꯕꯔ ꯉꯥꯏꯕ ꯇꯥꯔꯦꯅꯦ ꯈ꯭ꯔꯤꯁꯃꯥꯁꯀꯤ
ꯎꯝ ꯑꯩꯁꯨ ꯀꯣꯏꯔꯨꯔꯨꯔꯦ ꯊꯥ ꯇꯔꯨꯛ ꯇꯔꯦꯠ ꯈꯛꯇ ꯉꯥꯏꯔꯦ ꯑꯗꯨꯗ ꯂꯩꯗꯣꯏꯁꯦ
ꯎꯝ
ꯇꯣꯜꯂꯅꯤ
ꯀꯔꯝꯕ ꯊꯥꯗ ꯇꯧ ꯆꯠꯀꯦ ꯍꯥꯏꯅꯣ
ꯗꯤꯁꯦꯝꯕꯔ ꯅꯕꯦꯝꯕꯔ ꯗꯦꯠ ꯊꯥꯔꯇꯤ ꯋꯥꯏꯗꯔꯥ ꯈꯪꯗꯦ ꯅꯕꯦꯝꯕꯔ ꯗꯤꯁꯦꯝꯕꯔ ꯋꯥꯏꯗꯗꯤ ꯇꯣꯛꯔꯅꯤ
ꯑꯗꯨ ꯂꯨꯍꯣꯡꯂꯒꯦ ꯍꯥꯏꯔꯣ ꯂꯨꯍꯣꯡꯂꯒꯦ ꯍꯥꯏꯔꯔꯕ
ꯁ ꯈꯪꯗꯦꯅꯦ
ꯈ꯭ꯔꯤꯁꯃꯥꯁ ꯌꯧꯗ꯭ꯔꯤꯉꯩꯗ ꯃꯊꯪ ꯆꯍꯤ ꯇꯧꯔꯒꯦ ꯍꯥꯏ ꯍꯥꯏꯔꯣ ꯅꯠꯇ꯭ꯔꯅꯦ ꯈ꯭ꯔꯤꯁꯃꯥꯁ ꯌꯧꯗ꯭ꯔꯤꯉꯩꯗ ꯈ꯭ꯔꯤꯁꯃꯥꯁꯀꯤ ꯀꯔꯤ ꯑꯂꯛ ꯑꯂꯥꯛꯑ ꯀꯩꯅꯣ ꯑꯣꯏꯅ ꯂꯧꯒꯦ ꯍꯥꯏꯕ꯭ꯔꯣ ꯈ꯭ꯔꯤꯁꯃꯥꯁ ꯄꯨꯟꯅ ꯈ꯭ꯔꯤꯁꯃꯥꯁ ꯄꯨꯟꯅ ꯌꯥꯎꯅꯕ
ꯑꯗꯨ ꯑꯣꯏꯔꯁꯨ ꯔꯦꯗꯤ ꯄ꯭ꯔꯤꯄꯔꯦꯁꯟ ꯍꯥꯏꯕꯕꯁꯤ ꯈꯔ ꯊꯧꯔꯥꯡ ꯇꯧꯕ ꯍꯥꯏꯕꯁꯤ ꯗꯔꯀꯥꯔ ꯂꯩꯕꯅꯤꯅ
ꯑꯁ ꯌꯨꯝꯗ ꯑꯗꯨꯝ ꯇꯧꯔꯒ ꯂꯩꯔꯤꯅꯤꯅꯦ ꯀꯔꯤ ꯈꯜꯂꯨꯅꯨꯅꯦ ꯑꯗꯨ ꯑꯣꯏꯔꯗꯤ ꯅꯣꯏ ꯀꯩꯅꯣ
ꯆꯥꯛꯁꯪꯒꯨꯝꯕ ꯈꯔ ꯁꯦꯝꯗꯣꯛ ꯁꯦꯝꯖꯤꯟ ꯇꯧꯅꯤꯡꯉꯥꯏ ꯈꯔ ꯂꯩꯗꯣ ꯑꯗꯨꯒ
ꯑꯁ ꯑꯗꯨꯗꯤ ꯑꯗꯨꯗꯤ ꯂꯥꯛꯑꯀꯥꯟꯗ ꯄꯨꯟꯅ ꯁꯦꯝꯃꯤꯟꯅꯒꯗꯥ ꯂꯧꯕꯅꯤ
ꯍꯅꯦ ꯑꯗꯨ ꯑꯣꯏꯔꯁꯨ ꯃꯤ ꯃꯃꯥꯡꯗ ꯍꯥ ꯆꯣꯞꯇꯅꯤꯡꯉꯥꯏ ꯆꯣꯞꯇꯅꯤꯡꯉꯥꯏꯗꯤ ꯈꯤꯇꯪꯗꯤ ꯁꯦꯝꯃꯒꯦ ꯗꯤ ꯁꯦꯝꯗꯗꯤ ꯌꯥꯗꯕ ꯍꯥꯏꯕ ꯇꯥꯔꯦ ꯁꯣꯝꯒꯤ ꯃꯤꯗꯤ ꯑꯗꯨꯒꯨꯝꯕ ꯌꯥꯝ ꯌꯦꯡꯒꯜꯂ ꯍꯥꯏꯅꯦ
ꯅꯣꯏ ꯇꯣꯏꯗꯦꯠꯇꯤ ꯁꯦꯝꯃꯜ ꯑꯣꯏꯣꯏꯔꯕꯣ
ꯂꯣꯏ ꯂꯨꯏꯗ꯭ꯔꯤꯗ ꯅꯣꯏ ꯀꯩꯅꯣ ꯆꯦꯛ ꯇꯞꯄ ꯍꯧꯔꯣꯗꯤꯦ ꯍꯥꯏꯗꯤ ꯍꯥꯏꯈ꯭ꯔꯕꯅꯦ ꯄꯤꯂ ꯀꯥꯆꯤꯟ ꯀꯥꯆꯤꯟ ꯀꯥꯆꯤꯟ ꯃꯔꯤꯗꯣ
ꯎꯝ
ꯑꯗꯨꯗ ꯍꯩꯕ ꯍꯧꯔꯣꯗꯤ ꯍꯥꯏꯈ꯭ꯔꯕꯅꯦ ꯍꯧꯗꯤ ꯍꯧꯕ ꯃꯥꯜꯂꯦ ꯑꯗꯣ ꯑꯗꯨꯒ ꯑꯗꯨꯝ ꯃꯇꯨꯡ ꯑꯗꯣ ꯀꯪꯂꯀꯥꯟꯗ ꯆꯦꯛꯅ ꯑꯃꯨꯛ ꯇꯞꯀꯗꯧꯕꯀꯣ ꯑꯩ ꯐꯣꯟ ꯇꯧꯔꯒꯦ ꯍꯥꯏꯗꯣ ꯑꯃꯨꯛ ꯀꯥꯎꯔꯦ ꯌꯨꯝꯗ ꯐꯣꯟ ꯇꯧꯋꯦ ꯍꯥꯏꯕꯗꯣ ꯃꯣꯏ ꯆꯦ ꯈꯨꯠ ꯇꯕꯁꯤꯗꯤ ꯃꯣꯏꯁꯦ ꯑꯥ ꯀꯩꯅꯣꯗ ꯒ꯭ꯔꯥꯎꯟ ꯐ꯭ꯂꯣꯔꯁꯤ ꯐꯥꯎꯟꯗꯦꯁꯟ ꯔꯣꯝꯗꯒꯤ ꯑꯃꯊꯛ ꯇꯞꯂꯤꯁꯦ ꯏꯁꯇ꯭ꯔꯦꯠ ꯇꯞꯄ ꯌꯥꯗꯦꯕ ꯆꯦꯒꯤꯁꯤꯗꯤꯀꯣ ꯃꯣꯏ ꯇꯪꯈꯥꯏ ꯐꯤꯠ ꯃꯉꯥ ꯀꯨꯝꯕ ꯅꯠꯇ꯭ꯔꯒ ꯐꯤꯠ ꯃꯔꯤꯒꯨꯝꯕꯀꯣ ꯐꯤꯠ ꯃꯉꯥ ꯐꯥꯎ ꯌꯥꯝꯕꯅꯦ ꯐꯤꯠ ꯑꯍꯨꯝꯒꯨꯝꯕ ꯍꯥꯟꯅꯀꯣ ꯄꯨꯂꯞ ꯔꯒ꯭ꯔꯥꯎꯟꯁꯦ ꯍꯥꯟꯅ ꯇꯞꯂꯒ ꯑ ꯀꯪꯉꯦ ꯍꯥꯏ ꯀꯥꯟꯗ ꯑꯃꯨꯛ ꯁ꯭ꯇꯦꯞ ꯐꯤꯠ ꯑꯍꯨꯝ ꯅꯠꯇ꯭ꯔꯒ ꯐꯤꯠ ꯑꯅꯤꯒꯨꯝꯕ ꯑꯃꯨꯛ ꯀꯥꯈꯠꯇꯣꯏꯅꯦꯕ ꯄꯣꯂꯞ ꯑꯩꯈꯣꯏ ꯑꯗꯨ ꯃꯣꯏ ꯀꯩꯅꯣ ꯂꯩꯕꯥꯛꯅ ꯁꯥꯕ ꯀꯩꯅꯣ ꯀꯩꯅꯣꯗꯣ ꯑꯗꯨꯒꯨꯝꯕ ꯋꯥꯆꯦꯞ ꯋꯥꯆꯦꯞꯅꯕꯒ ꯀꯩꯅꯣ ꯇꯩꯕ ꯁ꯭ꯇꯥꯞꯗꯣ ꯑꯗꯨ ꯇꯧꯕ ꯌꯥꯗꯦ ꯍꯥꯏꯌꯦꯕꯀꯣ ꯃꯣꯏꯗꯤ ꯆꯦꯛ ꯑꯣꯏꯔꯕꯅꯤꯅ ꯄꯩꯒꯅꯦꯕ ꯄꯩꯒ ꯀꯔ ꯈꯣꯏꯕ ꯄꯩꯕ ꯑꯁꯤꯁꯦ ꯑꯗꯨꯝ ꯇꯧꯒꯜꯂꯦꯕꯀꯣ ꯆꯦꯛꯕꯨꯗꯤ ꯏꯁꯇ꯭ꯔꯦꯠ ꯇꯧꯕ ꯌꯥꯗꯦ ꯅꯪꯅꯔꯣꯏ ꯀꯥꯟꯅꯀꯣ ꯍꯥꯊꯨ ꯍꯥꯊꯨ ꯇꯧꯕ ꯌꯥꯗꯕ ꯊꯕꯛꯅꯤ ꯍꯥꯏ ꯆꯆꯦꯒꯤꯁꯦ ꯐꯤꯠ ꯑꯍꯨꯝ ꯀꯨꯝꯕ ꯔꯥꯎꯟꯁꯦ ꯄꯨꯂꯞ ꯍꯥꯟꯅ ꯇꯧꯔꯒ ꯑꯗꯨ ꯀꯪꯉꯦ ꯍꯥꯏ ꯀꯥꯟꯗ ꯑꯁꯤ ꯇꯧꯔꯦ ꯑꯗꯨꯝ ꯅꯣꯡꯃ ꯑꯗꯨꯝ ꯊꯝꯃꯦ ꯑꯗꯨꯒ ꯍꯌꯦꯡꯅ ꯑꯃꯨꯛ ꯏꯁꯇꯦꯞ ꯑꯃ ꯀꯣ ꯇꯞ ꯇꯞꯅ ꯇꯧꯒꯗꯕꯅꯤ ꯍꯥꯏ ꯁꯤ ꯆꯦꯒꯤ ꯊꯕꯛꯁꯦ ꯇꯛꯈ꯭ꯔꯕꯣ ꯍ ꯇꯥꯏ ꯇ ꯇꯠꯇꯔꯤ ꯇ
ꯃ ꯇꯠꯇꯗ ꯃꯛ ꯇ ꯀꯦ ꯇꯕꯦ
ꯑꯗ ꯅꯪꯒꯤ ꯈꯣꯟꯖꯦꯜꯁꯨ ꯇꯠꯀꯦ ꯇꯧꯔꯦꯅꯦ ꯋꯥꯛ ꯃꯥꯡꯕꯨꯔꯣ ꯀꯩꯅꯣꯝ ꯇꯧꯋꯦ ꯍꯥꯏꯕꯅꯤ ꯎꯝ
ꯇꯠꯇ꯭ꯔꯤ ꯇꯠꯇ꯭ꯔꯤ ꯇꯥꯕ꯭ꯔꯥ ꯆꯩꯒꯤ ꯎꯝ ꯇꯥꯏꯀꯣ ꯎꯝ ꯆꯩꯒꯤ ꯊꯕꯛꯇꯤ ꯑꯗꯨꯃꯥꯏꯅ ꯇꯧꯒꯗꯧꯕꯅꯤ ꯍꯥꯏ ꯑꯦꯔꯕ
ꯑꯗꯨ ꯍꯥꯏꯔꯒ ꯅꯣꯏ ꯀꯤꯠꯆꯟꯗꯣ ꯅꯣꯏ ꯀꯤꯠꯆꯟꯗꯣ ꯄ ꯂꯔꯗꯨ ꯀꯔꯝꯕꯅ ꯇꯧꯕꯒ ꯁꯥꯠ ꯑꯣꯏꯅ
ꯇꯧꯋꯦ ꯑꯩꯈꯣꯏ ꯗꯗꯥ ꯑꯩꯈꯣꯏ ꯑꯅꯤꯒ ꯑꯩꯒ ꯃꯣꯏ ꯌꯣꯠꯈꯔ ꯌꯣꯠ ꯃꯔꯤ ꯊꯝꯅꯦ ꯔꯤꯡ ꯔꯥꯎꯟꯗꯣ
ꯎꯝ
ꯑꯝꯇ ꯍꯥꯞꯄꯅꯦ ꯍꯥꯞꯄꯅꯦ ꯀꯤꯠꯆꯟꯗꯣ ꯄꯤꯂꯔ ꯃꯔꯤꯔ ꯊꯝꯕꯅꯦ
ꯇꯅꯤꯅꯦ
ꯑꯗꯨꯕꯨ ꯁꯦꯝꯕ ꯍꯥꯏꯕꯕꯨ ꯃꯣꯏ ꯃꯃꯥꯡꯒꯤ ꯐꯛꯂꯥꯡꯗꯣ ꯐꯛꯂꯥꯡ